ꯍꯜꯂꯣ
ꯍꯜꯂꯣ ꯒꯨꯠ ꯑꯐꯇꯔꯅꯨꯟ ꯁꯔ
ꯆꯥꯛ ꯆꯕ ꯂꯣꯏꯔꯒ ꯐꯝꯃꯦ
ꯆꯥꯛ ꯆꯥꯕ ꯂꯣꯏꯔ ꯐꯝꯃꯦ
ꯑꯥ
ꯗꯦ ꯇꯥꯏꯝꯒꯤꯔꯣ ꯃꯣꯔꯅꯤꯡꯒꯤꯔꯣ
ꯍꯣꯏ
ꯀꯩꯅꯣ ꯍꯣꯏ ꯍꯥꯏꯕꯗꯤ
ꯑꯌꯨꯛꯀꯤ ꯍꯧꯖꯤꯛꯅ ꯆꯥꯕ
ꯎ ꯊꯦꯡꯃꯟꯗ꯭ꯔꯣ
ꯍꯣꯏ ꯑꯩ ꯉꯔꯥꯡ ꯐꯨꯠꯕꯣꯜ ꯌꯦꯡꯕꯒꯤꯀꯣ
ꯎꯏ ꯍꯧꯖꯤꯛꯅ ꯍꯧꯒꯠꯄ ꯑꯣꯏꯔꯝꯅꯤ ꯑꯗꯨꯗꯤ
ꯑꯥ ꯅꯠꯇꯦ ꯍꯧꯒꯠꯂꯒ ꯆꯥꯛ ꯆꯕ ꯆꯥꯛ ꯆꯕ ꯂꯣꯏꯔꯦ
ꯎꯝ ꯑꯁ ꯂꯣꯏꯔꯦꯍꯦ ꯍꯧꯒꯠꯂꯒ ꯆꯥꯛ ꯆꯥꯕ ꯂꯣꯏꯔꯦ ꯑꯗꯨꯗꯤ ꯄꯨꯡ ꯀꯌꯥꯗ ꯍꯧꯒꯠꯄ꯭ꯔꯣ ꯍꯧꯖꯤꯛ ꯄꯨꯡ ꯑꯍꯨꯝ ꯇꯥꯔꯦ ꯄꯨꯡ ꯑꯅꯤ ꯄꯨꯡ ꯑꯅꯤꯗꯥ ꯍꯧꯒꯠꯄ꯭ꯔꯥ
ꯋꯥꯟ ꯊ꯭ꯥꯔꯇꯤ ꯒꯨꯝꯕꯗ ꯑꯦꯂꯥꯝ
ꯐꯖꯩꯅꯦ ꯂꯩꯁꯥꯕꯤ ꯃꯥꯟꯗꯦꯅꯦ ꯁꯤꯗꯤ
ꯎꯔꯛ ꯕꯣꯜ ꯃꯇꯝꯗꯗꯤ ꯕꯣꯜ ꯃꯇꯝ ꯈꯛꯇꯅꯦ ꯑꯩꯗꯤ
ꯅꯪ ꯉꯔꯥꯡ ꯀꯅꯥꯒꯤ ꯃꯦꯠꯁ ꯌꯦꯡꯕ꯭ꯔꯥ ꯂꯣꯏꯅꯃꯛ ꯌꯦꯡꯕ꯭ꯔꯥ
ꯎꯝ ꯑꯅꯤꯃꯛ ꯌꯦꯡꯕ ꯑꯥ ꯎꯝ ꯑꯥ ꯑꯌꯨꯛꯀꯤꯁꯨ ꯌꯦꯡꯕ ꯅꯣꯔꯋꯦ
ꯅꯣꯔꯣꯋꯦꯒꯤꯗꯣꯀꯣ ꯑꯩꯗꯤ ꯌꯦꯡꯗꯦ ꯉꯔꯥꯡ ꯂꯥꯏꯞ ꯂꯥꯛꯇꯕꯒꯤ ꯑꯩ ꯕꯦꯇ꯭ꯔꯤ ꯌꯧꯗ꯭ꯔꯕ ꯑꯗꯨ ꯌꯦꯡꯗ꯭ꯔꯦ ꯑꯩꯗꯤ
ꯑꯁ ꯌꯥꯝ ꯅꯨꯡꯉꯥꯏꯇꯕ ꯄꯥꯎꯅꯦ
ꯅꯣꯔꯋꯦꯅ ꯉꯝꯈ꯭ꯔꯦꯗ ꯑꯩ ꯅꯣꯔꯋꯦꯕꯨ ꯁꯞꯄꯣꯔꯠ ꯇꯧꯋꯦ ꯑꯩ ꯉꯔꯥꯡ
ꯑꯩꯁꯨ
ꯑꯩ ꯅꯣꯔꯋꯦ
ꯑꯗꯨꯕꯨ ꯑꯥ ꯕꯔꯥ ꯑꯩꯗꯣ ꯅꯣꯔꯋꯦꯕꯨ ꯁꯞꯄꯣꯔꯠ ꯇꯧꯕꯅꯦꯕ ꯑꯗꯨꯕꯨ ꯅꯦꯃꯥꯔ ꯀꯥꯞꯄ ꯎꯕꯒꯤꯒꯣ ꯑꯁ ꯌꯥꯝ ꯅꯨꯡꯉꯥꯏꯇ꯭ꯔꯦ
ꯍꯣꯏ ꯍꯩꯇ꯭ꯔꯥꯗꯤ ꯀꯞꯄ ꯇꯥꯔꯦ
ꯏꯁꯌꯥ ꯍꯩꯇꯕ ꯃꯥꯟ ꯍꯣꯏ ꯑꯗꯨꯅꯦ ꯑꯗꯨꯕꯨ ꯑꯁ ꯌꯥꯝ ꯅꯨꯡꯁꯤꯌꯦ ꯂꯥꯁ ꯑꯣꯏꯕꯒꯤ
ꯍꯣꯏ
ꯑꯩꯈꯣꯏ ꯃꯔꯨꯞ ꯀꯥ ꯏꯕꯅꯤꯗꯤ ꯉꯔꯥꯡ ꯕꯦꯠꯇꯤꯡ ꯇꯧꯔꯦ
ꯑꯥ ꯄꯩꯁꯥ ꯐꯪꯕ꯭ꯔꯥ?
ꯃꯥꯅ ꯃꯥꯅ ꯑꯩꯉꯣꯟꯗ ꯀꯣꯡꯕꯤꯈ꯭ꯔꯦ ꯄꯩꯁꯥ ꯃꯥꯡꯉꯦ ꯑ ꯃꯦꯠꯁꯇ ꯌꯦꯡꯗꯕ ꯃꯦꯠꯁ ꯌꯦꯡꯗ꯭ꯔꯒ ꯑꯩꯅ ꯉꯥꯝꯈ꯭ꯔꯦ
ꯎꯝ
ꯃꯦꯠꯁ ꯌꯦꯡꯗ꯭ꯔꯁꯨ ꯌꯥꯔꯦ ꯍꯥꯢꯅ ꯑꯩꯗꯤ ꯈꯜꯂꯒ ꯂꯩꯕꯅꯦꯕꯀꯣ ꯅꯣꯔꯋꯦꯅ ꯑꯗꯨꯝ ꯉꯝꯒꯅꯤ ꯍꯥꯏꯕꯗꯣ
ꯍꯣꯏꯅꯦ
ꯈꯥꯡꯈ꯭ꯔꯦꯕ ꯑꯗꯨ ꯅꯣꯔꯋꯦꯒ ꯕ꯭ꯔꯥꯖꯤꯜꯁꯅꯅꯥ ꯅꯒ ꯑꯇꯣꯞꯄꯗꯤ ꯀꯅꯥ ꯁꯥꯟꯅꯕ꯭ꯔꯣ ꯑꯩ ꯉꯔꯥꯡꯗꯣ
ꯑꯌꯨꯛꯔꯣ ꯑꯥ ꯑꯩꯗꯤ ꯑꯇꯣꯞꯄꯗꯤ ꯈꯪꯗꯦ ꯑꯌꯨꯛꯇ ꯌꯦꯡꯕꯅꯦ꯫
ꯑꯣ
ꯏꯪꯂ꯭ꯂꯦꯟꯟꯒ
ꯏꯪꯂꯦꯟꯒ ꯃꯦꯛꯁꯤꯀꯣ ꯏꯪꯂꯦꯟ ꯉꯝꯕ ꯑꯣꯏꯔꯝꯅꯤ
ꯍꯣꯏꯅꯦ ꯑꯩꯒꯤ ꯇꯤꯝꯅꯦ ꯑꯗꯨꯗ
ꯑꯌꯥ
ꯏꯪꯂꯦꯟ ꯏꯪꯂꯦꯟꯒ ꯐ꯭ꯔꯥꯟꯁ ꯑꯩꯒꯤ ꯇꯤꯝ ꯂꯩ
ꯏꯪꯂꯦꯟꯒ ꯐ꯭ꯔꯥꯟꯁ ꯑꯗꯨꯒ ꯀꯩꯅꯣꯁꯦ ꯃꯣꯔꯣꯀꯣ ꯑꯗꯨꯒ ꯅꯣꯔꯋꯦ ꯑꯗꯨꯒ ꯁꯤ ꯑꯥꯔꯖꯦꯟꯇꯤꯅꯥ
ꯑꯦꯗꯤ ꯑ ꯀ꯭ꯔꯁꯤꯌꯥ ꯀ꯭ꯔꯁꯤꯌꯥ ꯆꯈꯦ
ꯀꯁꯦ ꯑꯗꯨꯗꯤ ꯅꯠꯇ ꯑꯩꯗꯤ
ꯑꯩꯗꯤ ꯑꯦ ꯃꯔꯨꯞꯀꯣ ꯑꯣꯏꯔꯔꯣꯏꯗꯕ
ꯃꯣꯔꯣꯛꯀꯣ ꯑꯉꯥꯃꯤꯗꯨꯗꯤ ꯔꯥꯎꯟ ꯑꯣꯐ ꯁꯤꯛꯁꯇꯤꯟ ꯀꯥꯈ꯭ꯔꯦꯗꯨꯗꯤ
ꯀꯥꯈꯔꯦꯒ ꯑꯗꯨꯕ ꯑꯦ
ꯔꯣꯑꯣ ꯁꯤꯗꯤ ꯑꯣꯏꯔꯝ ꯀꯣꯇꯔ ꯐꯅꯦꯛ ꯑꯣꯏꯔꯝꯗꯤ ꯁꯤ
ꯑꯣ ꯑꯣ ꯑꯣ ꯀꯣꯇꯔ ꯐꯅꯅꯥꯅ ꯍꯥꯏꯔꯥꯎ ꯑꯣꯐ ꯁꯤꯁ
ꯔꯣꯡ ꯑꯣꯐꯤꯁ ꯇꯤꯟ ꯂꯣꯏꯒ꯭ꯔꯦ ꯅꯠꯇ꯭ꯔꯣ
ꯍꯣꯏꯈ꯭ꯔꯦ
ꯀ꯭ꯣꯋꯇꯔ ꯐꯥꯏꯅꯦꯜ ꯌꯧꯔꯅꯤ ꯍꯧꯖꯤꯛꯇꯤ ꯍꯌꯦꯡꯗꯨꯣ ꯑꯥꯔꯖꯦꯟꯇꯤꯅꯥ ꯂꯩꯕ ꯅꯠꯇ꯭ꯔꯣ ꯍꯌꯦꯡ ꯍꯪꯆꯤ ꯗꯦꯠ ꯁꯦꯚꯦꯟꯗ
ꯎꯝ ꯝꯁꯤꯅ ꯑꯩꯅꯦ
ꯀꯩꯅꯣ ꯉꯁꯤ ꯄꯣꯔꯇꯨꯒꯥꯜꯒ ꯏꯁꯄꯦꯟ ꯂꯩꯕ ꯅꯠꯇ꯭ꯔꯣ ꯅꯪꯗꯤ ꯀꯔꯤ ꯑꯩꯗꯤ ꯏꯁꯄꯦꯟ ꯇꯥꯔꯦ
ꯑꯁ ꯑꯦꯅꯦ ꯀꯅꯥ ꯁ ꯅꯠꯇꯦ ꯈꯔꯗꯤ
ꯈꯔꯤ ꯀꯥꯏ
ꯑꯗꯨꯅꯗꯣ ꯐꯔꯥꯗꯤꯟꯅꯅꯨꯡꯁꯤꯦꯒꯂꯁ ꯅ
ꯑꯍꯟꯗꯨꯕꯨ ꯏꯁ ꯍꯜꯨꯕꯗꯨꯕꯨ ꯀꯩꯅꯣꯁꯤ ꯏꯁꯄꯦꯟꯒꯤ ꯑꯉꯥꯡ ꯑꯃ ꯂꯩꯕꯗꯣ ꯈꯪꯗꯕ ꯅꯪ ꯂꯥꯃꯤꯅꯤ ꯌꯥꯝꯃꯥꯜꯗꯣ
ꯑꯁ ꯅ ꯅꯨꯄꯥꯕꯗꯤ ꯑ ꯎꯁꯤꯗ
ꯅꯨꯡꯁꯤꯗ꯭ꯔꯣ ꯕꯣꯜꯁꯨ ꯌꯥꯝ ꯁꯅꯥꯅꯕ ꯍꯌꯦ ꯃꯥꯅ ꯕꯣ ꯈꯥꯏꯕꯗꯣ ꯌꯥꯝ ꯐꯖꯕꯅꯤ
ꯑꯦ
ꯃꯁꯤ ꯑꯩꯒꯣ
ꯄꯨꯡ ꯑꯅꯤ ꯄꯨꯡ ꯑꯃ ꯃꯈꯥꯏꯗ ꯄꯨꯡ ꯕꯥꯔꯣꯗ ꯂꯩꯕꯅꯤ
ꯕꯣꯔꯣ ꯑꯗꯨꯅꯦ ꯕꯣꯔꯣ ꯃꯈꯨꯥꯏꯔꯣ
ꯑ ꯕꯔꯣ ꯍꯥꯏꯔ ꯄꯨꯡ ꯑꯃꯃꯒ ꯀꯧꯔꯦ ꯌꯥꯝ ꯐꯖꯒꯅꯤ ꯍꯣꯔꯦꯟ ꯌꯦꯡꯕ ꯇꯥꯔꯦ
ꯑꯦ ꯈꯪꯗ꯭ꯔꯦ
ꯈꯪꯗ꯭ꯔꯦ ꯈꯪꯗꯦ ꯀꯅꯥ ꯉꯝꯒꯗ ꯐꯖꯕꯅꯤ ꯁ꯭ꯄꯦꯟꯒꯤꯗꯤ
ꯌꯦꯡꯁꯦ ꯌꯦꯡꯁꯦ
ꯍꯣꯏ ꯀꯔꯤꯁꯪ ꯆꯥꯕ꯭ꯔꯣ ꯅꯪꯗꯤ ꯑꯩ ꯁꯥꯕꯤ ꯍꯝ ꯏ ꯁꯟꯥꯎ ꯆꯥꯕꯗ ꯌꯥꯝ ꯊꯦꯡꯅ ꯆꯥꯕ ꯑꯣ ꯃꯩꯒꯠ ꯍꯥꯎꯁꯨ ꯍꯥꯎꯗ ꯑꯗꯨꯗ
ꯍꯋꯦ ꯎꯄꯥꯏ ꯂꯩꯇꯕꯒꯤ ꯆꯥꯕꯅ
ꯗꯜꯗꯕꯣ
ꯍꯣꯏ ꯅꯨꯡꯇꯤ ꯅꯨꯡꯇꯤꯒꯤꯖꯔꯁꯨ ꯑꯩꯗꯤ ꯆꯥꯅꯤꯡꯉꯦ
ꯗ ꯑꯗꯤꯗꯎ ꯗꯁꯕꯦ
ꯎꯝ
ꯗꯥꯜ ꯆꯥꯅꯤꯡꯗꯦ ꯗꯥꯜ ꯍꯥꯏꯅꯗꯕ ꯅꯥ ꯂꯣꯏꯔꯦ
ꯕꯣꯔꯥ ꯑꯃ ꯄꯨꯔꯛꯄꯁꯨ ꯌꯥꯏꯅ ꯑꯩꯒꯤꯗꯃꯛ ꯄꯨꯔꯥ
ꯅꯪꯒꯤ ꯅꯃ ꯕꯣꯔꯥ ꯑꯃꯥ
ꯑꯥ
ꯂꯩꯕꯤꯒꯦ ꯂꯩꯕꯤꯒꯦ
ꯎꯝ
ꯆꯤꯡꯗ ꯂꯩꯕ꯭ꯔꯣ ꯇꯝꯄꯥꯛꯇ ꯂꯩꯕ꯭ꯔꯣ ꯇ ꯄꯀꯤ ꯃꯤ ꯃꯂ
ꯆꯤꯡꯗꯅꯦ
ꯇꯕ ꯇꯝꯄꯥꯛꯇ ꯂꯩꯕ ꯃꯥꯜꯂꯦꯗ
ꯃꯦ ꯁꯤꯁꯤꯡꯗꯅꯦ ꯌꯥꯔꯁꯨ
ꯑꯣ ꯅꯪꯁꯦ ꯑꯩ ꯀꯩꯅꯣ ꯍꯣꯔꯦꯟ ꯋꯥꯆꯦꯞꯇ ꯍꯥꯏꯕꯤꯒꯦ ꯅꯪ ꯀꯔꯤ ꯖꯥꯇꯤꯔꯥ ꯍꯥꯏꯕꯗꯨꯀꯣ ꯑꯩ ꯀꯉꯤ ꯌꯎꯖꯤꯗꯤ ꯅ ꯋꯥꯪ ꯍꯥꯪꯕꯁꯥꯎ ꯑꯗꯨ
ꯆꯁ ꯈꯪꯉꯦ ꯑꯩꯁꯨ ꯅꯪꯕꯣ
ꯑꯩꯕꯨ ꯈꯪꯕ꯭ꯔꯥ ꯐꯔꯦ ꯐꯔꯦ ꯑꯗꯨꯗꯤ ꯀꯅꯥ ꯀꯅꯥ ꯂꯩꯕ꯭ꯔꯣ
ꯀꯁꯣ ꯍꯥꯏꯕ ꯑꯦꯗꯤ
ꯀꯅꯥ ꯀꯔꯤ ꯍꯥꯏꯕꯅꯣ ꯅꯪ ꯀꯅꯥꯒ ꯀ ꯍꯣꯁꯄꯤꯇꯥꯜꯗꯣ
ꯍꯣꯁꯇꯥꯜ ꯍꯥꯏꯔꯒ
ꯑꯣ ꯍꯣ ꯍꯣꯇꯦꯜ ꯍꯥꯏꯔꯒ ꯐꯣꯟ ꯄꯥꯏꯕ ꯌꯥꯕ꯭ꯔꯅꯤ
ꯌꯥꯌꯦꯅꯥ
ꯑꯗꯨꯗꯤ ꯅꯪꯁꯦ ꯀ꯭ꯂꯥꯁ ꯋꯥꯟꯈ꯭ꯔ ꯃꯥꯜꯂꯦ ꯕꯤ ꯑꯦꯒꯨꯝꯕ ꯀꯥꯈ꯭ꯔꯖꯔꯥ ꯏꯂꯚꯦꯟ ꯇꯨꯌꯦꯞꯔꯣ
ꯁꯤ ꯅꯠꯇꯦ ꯑꯀꯁꯃꯥꯟ
ꯑꯗꯨ ꯅꯠꯇ꯭ꯔꯒ ꯂꯣꯠꯅ ꯄꯥꯏꯕꯖꯔꯥ
ꯅꯠꯇꯦ ꯅꯣꯅ ꯄꯔꯗꯦ ꯀꯃꯥꯏꯅ ꯅꯪꯕꯨꯛ ꯀꯣꯜ ꯇꯧꯕꯤꯔꯣ ꯁꯥꯁ
ꯑꯗꯨꯗꯤ ꯇꯣꯏꯂꯦꯠ ꯔꯣꯝꯗ ꯆꯠꯂꯒ ꯋꯥꯔꯤ ꯁꯥꯕꯔꯝꯅꯤ
ꯍꯦꯃꯟꯗ꯭ꯔ ꯑꯗꯨ ꯑꯗꯨꯝꯃꯛꯇꯤ
ꯉꯁꯤ ꯉꯁꯤ ꯃꯟꯗꯦ ꯑꯣꯏꯕꯗꯨꯗ ꯁ꯭ꯀꯨꯜ ꯆꯠꯇ꯭ꯔꯦ
ꯆꯠꯇꯦ ꯉꯥꯔꯥꯪꯡ ꯐꯨꯕꯣꯜ ꯌꯦꯡꯉꯦ ꯍꯥꯏꯔꯒ ꯊꯦꯡꯅ ꯍꯧꯒꯠꯄꯒꯤ ꯆꯠꯄ ꯐꯪꯗ꯭ꯔꯦꯕ
ꯃꯁꯤ ꯃꯟꯗꯦ ꯑꯣꯏꯅꯤ ꯆꯠꯀꯗꯧꯅꯤ ꯀꯔꯤ ꯏ ꯔꯦ ꯑꯩ ꯑꯣꯖꯥ ꯑꯣꯏꯔꯝꯃꯅꯤ ꯅꯁꯥꯏ ꯎꯝ ꯑꯩ ꯑꯣꯖꯥ ꯑꯣꯏꯔꯕꯅꯤ ꯉꯁꯥꯏꯅꯁ ꯆꯥꯔꯅꯤꯅ
ꯑꯣꯏꯕ ꯏꯁ꯭ꯀꯨꯜꯗ ꯑꯩ ꯀꯥ ꯀꯥꯒꯗꯕ ꯃꯥꯟꯕ꯭ꯔꯣ
ꯏꯁ ꯀꯥꯁꯦ ꯀꯖꯦ
ꯄ꯭ꯔꯤ ꯇꯧꯕ꯭ꯔꯣ ꯅꯪꯗ
ꯑꯩꯁ ꯁꯨꯝ ꯃꯄꯥꯟꯗ ꯁꯨꯝ ꯐꯝꯃꯒ ꯂꯩꯗ
ꯐꯝꯒꯅꯣ ꯂꯦꯞꯄꯣ
ꯎꯝ ꯂꯦꯞꯄ ꯃꯊꯪꯗ ꯑꯃꯨꯛ ꯉꯥꯛꯇꯪ ꯃꯨꯛ ꯐꯝꯕ ꯑꯃꯨꯛ ꯂꯦꯞꯄ ꯗꯧ ꯂꯩꯔꯦ ꯎꯄꯥꯏ ꯂꯩꯇꯦ
ꯐꯩꯌꯦ ꯐꯩꯌꯦ
ꯎꯄꯥꯏ ꯂꯩꯇꯦ ꯑꯗꯨ ꯅꯠꯇ꯭ꯔꯗꯤ
ꯂꯩ ꯂꯩꯅꯤꯡꯉꯥꯏꯗꯣ
ꯎꯄꯥꯏ ꯂꯩꯇꯤꯅꯦ ꯈꯣꯡ ꯅꯥꯕꯅꯤꯅ ꯊꯕꯛꯁꯨ ꯆꯠꯄ ꯌꯥꯗꯦ ꯕꯣꯜ ꯁꯥꯟꯅꯥꯕꯗꯨꯗ
ꯁꯦꯁ
ꯕꯣꯜ ꯁꯥꯟꯅꯕꯗꯨꯗ ꯈꯣꯡ ꯅꯥꯈ꯭ꯔꯦꯅꯦꯍꯦ ꯕꯣꯜ ꯁꯥꯟꯅꯥꯕꯗꯨꯗ ꯈꯣꯡ ꯅꯈ꯭ꯔꯦꯅꯦꯍꯦ ꯂꯩꯁꯥꯕꯤ
ꯅꯦꯃꯥꯔ ꯅꯦꯃꯥꯔꯒꯤ ꯀꯩꯅꯣ ꯃꯅꯧ ꯅꯨꯨꯄꯥ ꯁꯥꯕ꯭ꯔꯣ
ꯅꯠꯇꯦꯗ ꯃꯦꯁꯤꯒꯤ ꯃꯦꯁꯤ ꯃꯅꯥꯎ ꯅꯨꯄꯥ ꯑꯥ ꯑꯩꯗꯤ ꯃꯦꯁꯤ
ꯑꯩꯁ
ꯅꯪꯗꯤ ꯅꯦꯃꯥꯔ ꯅꯠꯇꯦ
ꯕꯦꯂꯤꯡꯍꯝ
ꯕꯤꯂꯤꯡꯍꯥꯥꯝꯗꯣ ꯀꯔꯤ ꯀꯥꯎꯟꯇ꯭ꯔꯤꯔꯣ ꯀꯥꯎꯈ꯭ꯔꯦ ꯑꯃꯨꯛꯀ
ꯏꯪꯂꯦꯜ
ꯏꯪꯂꯦꯜ ꯑꯣ ꯑꯁ ꯉꯔꯥꯡ ꯍꯥ ꯍꯂꯦꯟꯒꯤ ꯕꯣꯜ ꯌꯦꯡꯕ ꯐꯪꯗ꯭ꯔꯦ ꯑꯩ ꯃꯩꯁꯤꯅ ꯂꯥꯛꯇꯕꯀꯣ
ꯌꯥꯝ ꯐꯖꯕꯅꯦ
ꯎꯝ ꯍꯥꯂꯦꯟꯗꯣ ꯒꯣꯜ ꯑꯅꯤ ꯆꯟꯕ ꯃꯥꯜꯂꯦꯀꯣ
ꯎꯝ
ꯐꯖꯩ ꯑꯩꯅ ꯍꯩꯕꯗꯣ ꯍꯦꯛ ꯊꯣꯛꯏꯍꯦ
ꯈꯪꯗꯦ ꯑꯩꯁꯨ ꯑꯥ
ꯈꯣꯡꯗꯦ ꯑꯩꯁꯨ ꯀꯩꯅꯣ ꯅꯪ ꯌꯦꯡꯉꯒ
ꯌꯦꯡꯕꯅꯦ ꯑꯗꯨꯕꯨ ꯑꯩꯗꯤ ꯀꯧꯈ꯭ꯔꯦ ꯑꯃꯨꯛꯀ
ꯑꯣ
ꯍꯥꯂꯦꯟꯗ ꯌꯥꯝ ꯋꯥꯡꯁꯨ ꯋꯥꯡꯁꯨ ꯋꯥꯡꯉꯦ ꯆꯥꯎꯁꯨ ꯆꯥꯎꯋꯦ
ꯍꯣꯏ
ꯑꯃꯨꯛ ꯇꯨꯝꯅꯤꯡꯈ꯭ꯔꯕ ꯀꯩꯅꯣ
ꯍꯥ
ꯑꯃꯨꯛ ꯇꯨꯝꯅꯤꯡꯈ꯭ꯔꯕ꯭ꯔꯣ
ꯍꯣꯏ
ꯏꯁ ꯍꯧꯖꯤꯛ ꯈꯛꯇ ꯍꯧꯒꯠꯂ ꯍꯧꯖꯤꯛ ꯈꯛꯇ ꯍꯧꯒꯠꯂꯒ ꯑꯃꯨꯛ ꯇꯨꯝꯒꯦꯌꯦ ꯀꯩꯅꯣ ꯏꯁ ꯇꯃꯅꯨ ꯍꯧꯒꯠꯈ꯭ꯔꯣ ꯍꯧꯒꯠꯈ꯭ꯔꯣ
ꯐꯝꯕꯅꯦ ꯍꯧꯖꯤꯛꯛꯇꯤ ꯀꯔꯤꯔꯥ
ꯍꯧꯒꯠꯈ꯭ꯔꯣ ꯑꯥ
ꯇꯨꯝꯕ ꯌꯥꯕ꯭ꯔꯥꯅꯦ
ꯇꯨꯝꯕ ꯌꯥꯗꯦ ꯇꯨꯝꯕ ꯌꯥꯗꯦ ꯏꯁꯥ ꯌꯥꯝ ꯁꯣꯛꯄꯅꯦ ꯑꯗꯨꯒꯨꯝꯕꯗꯣ꯫
ꯆꯥꯛꯆꯥ ꯂꯣꯏꯔꯦ ꯉꯇꯪ ꯃꯤꯅꯤꯠ ꯃꯉꯥ ꯇꯔꯥ ꯑꯃ ꯐꯝꯒꯗꯣꯢꯅꯤ ꯑꯗꯣ ꯏꯔꯨ ꯊꯣꯛꯈ꯭ꯔꯣ ꯃꯥꯏꯟ ꯐ꯭ꯔꯦꯁ ꯇꯧꯔꯣ ꯑꯗꯨꯒ ꯋꯥꯛꯀꯤꯡ ꯆꯠꯈ꯭ꯔꯣ
ꯆꯠꯂꯁꯦ ꯂꯥꯛꯑꯣ
ꯑꯗꯨꯃꯥꯏꯅ ꯇꯧꯕꯅ ꯍꯛꯆꯥꯡ ꯌꯥꯝ ꯐꯕꯅꯤ
ꯍꯣꯏꯅꯦ ꯍꯣꯏꯅꯦ
ꯏꯚꯤꯅꯤꯡꯗ ꯏꯔꯨꯔꯒ ꯋꯥꯛꯀꯤꯡ ꯆꯠꯄꯗꯣ ꯑꯣ ꯃꯥꯢ ꯒꯣꯠ
ꯏꯔꯨꯔꯒ ꯆꯠꯂꯗꯤꯑ ꯑꯃꯨꯀ
ꯋꯥꯛꯀꯤꯡ ꯆꯦꯟ ꯆꯦꯟ ꯂꯣꯏꯕꯀꯣ ꯆꯦꯟ ꯆꯦꯟꯀꯗꯧꯕ ꯅꯠꯇꯦ ꯁꯨꯝ ꯋꯥꯛꯀꯤꯡ ꯑꯣꯏ ꯈꯣꯏ ꯃꯔꯨꯞꯁꯤꯡꯒ ꯂꯝꯕꯤꯒꯨꯝꯕꯗ ꯍꯥꯏꯋꯦꯒꯨꯝꯕꯗ ꯆꯤꯡ ꯆꯤꯡꯗ ꯂꯩꯔꯤ ꯆꯤꯡꯗ ꯆꯔꯆ ꯃꯅꯥꯛꯇꯒꯨꯝꯕ ꯀꯣꯏꯕꯕꯁꯤꯂꯣ ꯑꯁ ꯌꯥꯝ ꯅꯨꯡꯉꯥꯏꯕꯅꯦ